ꯀꯩꯗꯧꯔꯤꯅꯣ
ꯑꯦ ꯇꯥꯏꯀꯣ
ꯑ ꯀꯩꯗꯧꯔꯤꯅꯣ
ꯑ ꯌꯨꯝꯗ ꯑꯗꯨꯝ ꯂꯩꯔꯤꯌꯦ ꯑꯁ ꯍꯥꯔꯠ ꯑꯦꯇꯦꯛ ꯇꯧꯒꯗꯧꯔꯤꯅꯦ ꯅꯪ ꯀꯣꯜ ꯌꯥꯝ ꯏꯁ꯭ꯂꯣ ꯑꯣꯏꯅ ꯄꯤꯛ ꯇꯧꯒꯗꯨꯏꯕ
ꯀꯩꯅꯣ ꯑꯗꯨꯃꯥꯏꯅ ꯇꯧꯅꯨꯍꯦ
ꯅꯨꯡꯉꯥꯏꯔꯤꯕ꯭ꯔꯣ
ꯅꯨꯡꯉꯥꯏꯔꯤ
ꯑꯣ ꯅꯨꯉꯥꯏꯔꯤꯌꯦ ꯑꯩꯁꯨ
ꯑꯣ ꯀꯩ ꯀꯩ ꯁꯨꯔꯤꯒꯦ
ꯑꯁ ꯍꯧꯖꯤꯛꯇ ꯐꯤꯒꯨꯝꯕ ꯁꯨꯕ ꯂꯣꯏꯔꯒ ꯀꯣ
ꯑꯥ ꯑꯥ
ꯅꯪꯗꯤ ꯌꯨꯝꯗ ꯂꯩ ꯉꯁꯤꯗꯤ ꯍꯣꯏ
ꯑ
ꯌꯨꯝꯗ ꯂꯩꯌꯦ ꯐꯖꯅ ꯀꯣꯜ ꯇꯧꯁꯦ ꯈꯜꯂꯦ ꯍꯣꯏ ꯆꯔꯦ
ꯀꯔꯤ ꯀꯔꯤ
ꯉꯁꯤꯗꯤ ꯉꯁꯤꯗꯤ ꯑꯁ ꯑꯩꯅ ꯃꯅꯥ ꯑꯩ ꯑꯁꯤ ꯂꯣꯟꯒꯤ ꯗ ꯃꯤꯡ ꯈꯪꯗꯕ ꯃꯅꯥ ꯆꯥꯔꯒꯀꯣ ꯍꯣꯔꯛ ꯇꯥꯔꯥ ꯂꯩꯅꯦ ꯀꯣ ꯀꯣꯜ ꯇꯧꯕ ꯀꯥꯟꯗ ꯎꯝ ꯃꯅꯥꯒꯤ ꯃꯤꯡꯁꯦ ꯑꯩ ꯑꯁ ꯐꯔꯥꯛ ꯇꯥꯏ ꯅꯪ ꯑꯗꯨ ꯃꯅꯥ ꯈꯪꯕ꯭ꯔꯣ ꯃꯅꯥ ꯑꯃꯗꯣ
ꯑꯩꯈꯣꯏꯕꯤ ꯄꯤꯒ ꯑꯩꯈꯣꯏ ꯑꯩꯈꯣꯏ ꯕꯤꯄꯤꯒ
ꯑꯥ
ꯕꯤꯄꯤꯒꯨꯝꯕꯗ ꯕꯤꯄꯤꯒꯨꯝꯕ ꯂꯩꯕ ꯃꯇꯝꯗ ꯑꯈꯥꯕꯗꯣ ꯑ ꯑꯗꯨ ꯈꯪꯕ꯭ꯔꯥ ꯅꯪꯕꯅꯤ
ꯈꯪꯉꯦ ꯃꯅꯤꯄꯨꯔꯤꯗꯗꯤ ꯈꯪꯗꯦ
ꯑꯣ ꯑꯣ ꯑꯣ ꯑꯗꯨ ꯕꯤꯄꯤ ꯃꯅꯥꯒ ꯀꯣ ꯑ ꯑꯂꯨ ꯑꯗꯨ ꯀꯔꯤ ꯀꯔꯥꯅꯣ ꯆꯥꯏ ꯌꯥꯝ ꯍꯥꯎꯋꯦ
ꯍꯣꯏ ꯍꯥꯎꯕ ꯍꯣꯏ
ꯎꯝ ꯅꯪꯗꯤ
ꯑꯩꯗꯤ ꯀꯥꯡꯁꯣꯏ ꯆꯥꯏ ꯑꯂꯨ
ꯑꯧ ꯑꯧ ꯍꯣꯏ ꯀꯥꯡꯁꯣꯏꯅ ꯍꯧꯋꯤꯗ ꯑꯩꯈꯣꯏꯒꯤꯗꯤ
ꯎꯝ ꯑꯍꯥꯎꯕ ꯆꯥꯕ ꯐꯪꯗ꯭ꯔꯕꯅꯤꯅ ꯀꯥꯡꯁꯣꯏꯗ ꯍꯥꯎꯔꯦ ꯍꯥꯏꯅ ꯊꯥꯕꯅꯦ
ꯍ ꯍꯕ ꯆꯥꯁ ꯑꯁꯨ ꯀꯥꯡꯁꯣꯏ ꯂꯩꯇ꯭ꯔꯗꯤꯅꯦ ꯑꯩꯈꯣꯏꯗꯤ ꯆꯥꯕ ꯉꯝꯗꯦꯍꯦ ꯑꯗꯨꯝ ꯆꯥꯕꯅꯤꯅ ꯑꯉꯥꯡ ꯑꯣꯏꯔꯤꯉꯩꯗꯒꯤ
ꯎꯝ
ꯑꯗꯨ ꯉꯁꯤꯗꯤ ꯀꯔꯤ ꯇꯧꯔꯒꯦ ꯅꯪꯗꯤ
ꯀꯩꯁꯨ ꯇꯧꯔꯣꯏꯗ ꯑꯗꯨꯝ ꯌꯨꯝꯗ ꯂꯩ
ꯑꯣ ꯍꯣ
ꯅꯪꯗꯤ
ꯑꯩꯁꯨ ꯉꯁꯤꯗꯤ ꯌꯨꯝꯗ ꯂꯩꯒꯦꯅ ꯌꯨꯝꯗ ꯑꯗꯨꯝ ꯂꯩꯌꯦꯦ
ꯑꯥ
ꯐꯤ ꯁꯨꯕ ꯂꯣꯏꯔꯒꯀꯣ ꯑꯗꯨꯝ ꯄꯣꯊꯥꯔꯒ ꯂꯩꯌꯦ
ꯍꯣꯏ ꯊꯕꯛ ꯁꯨꯕ ꯍꯦꯟꯗꯤꯦ ꯄꯣꯊꯥꯕꯅ ꯅꯨꯡꯉꯥꯏꯗ
ꯍꯣꯏ ꯍꯧꯖꯤꯛꯀꯥꯟꯒꯨꯝꯅ ꯑꯗꯨꯝ ꯀꯣꯜ ꯂꯧꯕ ꯌꯥꯔꯗꯤ ꯅꯨꯡꯉꯥꯏꯒꯅꯤꯀꯣ ꯄꯣꯊꯥ ꯄꯣꯊꯥꯔꯒ ꯋꯥꯔꯤ ꯁꯥꯔꯒ ꯂꯩꯕꯗꯣ
ꯍꯣꯏ ꯃꯤ ꯈꯔ ꯄꯨꯜꯂꯗꯤ ꯋꯥꯈꯜꯁꯨ ꯊꯣꯛꯄꯅꯤꯍꯦ
ꯍꯣꯏ ꯑꯗꯨꯅꯦ
ꯎꯝ
ꯑꯩꯈꯣꯏ ꯕꯣꯔꯤꯡ ꯆꯨꯕ ꯀꯥꯟꯗ ꯋꯥꯔꯤ ꯁꯥꯕꯁꯦ ꯌꯥꯝ ꯅꯨꯡꯉꯥꯏꯕꯅꯤ ꯀꯣꯂꯦꯖ ꯇꯝꯔꯤꯔꯣ ꯅꯪꯕꯣ
ꯂꯣꯏꯔꯦꯗ ꯀꯣꯂꯦꯁꯤ
ꯑꯣ ꯑꯣ ꯐꯩꯅꯦ ꯅꯪꯒꯤ ꯃꯈꯣꯟꯁꯦ ꯌꯥꯝ ꯑꯉꯥꯡ ꯑꯣꯏꯅ ꯇꯥꯕ ꯑꯩꯁꯨ ꯀꯣꯂꯦꯖ ꯇꯝꯕ ꯂꯣꯏꯔꯦ
ꯑꯣ ꯀꯔꯤ ꯀꯩ ꯀꯩ ꯑꯗꯨꯗꯤ ꯀꯩꯀꯩ ꯇꯧꯔꯦ ꯍꯧꯖꯤꯛ
ꯍꯧꯖꯤꯛꯇꯤ ꯀꯔꯤꯁꯨ ꯇꯧꯗ꯭ꯔꯤꯗ
ꯎꯝ
ꯐ꯭ꯔꯤꯗ ꯂꯩ ꯑꯩ ꯍꯧꯖꯤꯛꯀ ꯀꯔꯤ ꯇꯧꯁꯤꯔꯣ ꯈꯪꯗ꯭ꯔꯦ ꯅꯪꯗꯤ
ꯑꯩꯁꯨ ꯐ꯭ꯔꯤꯗꯗꯤꯝ ꯂꯩꯗꯥ
ꯑꯣ ꯑꯗꯨ ꯐ꯭ꯔꯤꯗ ꯂꯩꯕꯒꯤꯦ ꯁꯤ ꯋꯥꯔꯤ ꯁ ꯁꯔ ꯂꯩꯕꯅꯦ ꯍꯧꯖꯤꯀꯟ
ꯎꯝ ꯅꯊꯟꯗ ꯂꯩꯕ꯭ꯔꯣ ꯀꯅꯥ ꯀꯅꯥ ꯂꯩꯒꯦ
ꯑꯣ ꯃꯤ ꯃꯤꯌꯥꯝ ꯂꯩꯗ ꯑꯉꯥꯡ ꯈꯔꯅ ꯍ ꯆꯠꯈꯤꯕ ꯑꯗꯨ ꯑꯉꯥꯡ ꯈꯔ ꯂꯩ
ꯎꯝ ꯑꯣ ꯌꯨꯝ ꯄꯥꯜꯂꯕꯣ
ꯄꯥꯟꯈ꯭ꯔꯦ ꯅꯪꯗꯤ
ꯑ ꯄꯥꯟꯗꯔꯤ
ꯑꯣ ꯍꯣꯏ ꯃꯥꯟꯗꯦꯅꯦ ꯅꯪꯒꯤ ꯃꯈꯣꯟ ꯇꯥꯔꯒ ꯀꫭ
ꯑ
ꯑꯩꯗꯤ ꯀꯂꯦꯖ ꯀꯥꯕ꯭ꯔꯥꯅ
ꯑ
ꯉꯁꯤ ꯑꯩ ꯀꯣꯂꯦꯖ ꯀꯥꯕ ꯃꯤ ꯎꯝ ꯌꯥꯝ ꯊꯦꯡꯅꯕ
ꯎꯝ ꯅꯪ ꯀꯥꯏꯗ ꯂꯩꯒꯦ ꯑꯗꯨꯗꯤ
ꯑ ꯍꯧꯖꯤꯛ ꯏꯝꯐꯥꯜꯗꯗꯤ ꯂꯩꯌꯦ ꯃꯐꯝꯗꯤ ꯑꯗꯨꯝ ꯍꯥꯏꯕ ꯌꯥꯗꯦꯅꯀꯣ
ꯎꯝ
ꯎꯝ ꯏꯝꯐꯥꯜꯗꯗꯤ ꯂꯩꯗꯤ ꯂꯩꯌꯦ
ꯎꯝ
ꯑꯁ ꯉꯁꯤꯁꯦ ꯅꯣꯡ ꯆꯨꯒꯦ ꯇꯧ ꯋꯦꯗꯔꯗꯤ ꯅꯣꯡ ꯆꯨꯒꯗꯕ ꯃꯥꯜꯂꯦ
ꯍꯣꯏ ꯃꯪꯗꯤ ꯃꯪꯉꯥ ꯑꯗꯨꯝ ꯆꯨꯗꯤ ꯆꯨꯔꯛꯇꯕ
ꯎꯝ ꯑꯩꯅ ꯐꯤ ꯁꯨꯔꯒ ꯂꯣꯏꯅꯃꯛ ꯐꯥꯎꯕꯤꯕꯀꯣ
ꯎꯝ
ꯑꯗꯨ ꯅꯣꯡ ꯆꯨꯔꯁꯨ ꯌꯥꯏꯗ ꯑꯩꯗꯤ ꯄꯥꯝꯃꯦ ꯌꯥꯝ ꯁꯥꯕꯒꯀꯣ
ꯍꯣꯏ ꯅꯣꯡ ꯆꯨꯔꯅꯤ ꯈꯔ ꯏꯪꯉꯅꯤ ꯀꯩ ꯍꯥꯏꯕ
ꯅꯪ ꯅꯪꯁꯨ ꯁꯤꯗ ꯂꯩꯕ꯭ꯔꯣ
ꯍꯥ ꯑꯩꯗꯤ ꯌꯨꯝ ꯌꯨꯝꯗ ꯂꯩꯌꯦ
ꯑꯣ ꯑꯣ ꯆꯤꯡꯗꯔꯥ
ꯑꯥ
ꯑꯣ ꯑꯣ ꯐꯩꯅꯦ ꯆꯤꯡꯗꯗꯤ ꯀꯃꯥꯏꯅ ꯇꯧꯔꯦ ꯋꯦꯗꯔꯗꯤ
ꯑꯥ ꯅꯨꯡꯁꯥꯁꯨ ꯊꯣꯛꯇꯦ ꯑꯗꯨꯝ ꯅꯣꯡ ꯆꯨꯒꯦ ꯇꯧꯔꯒ ꯆꯨꯁꯨ ꯆꯨꯔꯛꯇꯦ ꯅꯣꯡ ꯃꯥꯡꯉꯒ ꯈꯔ ꯈꯔ ꯃꯥꯡꯉꯒ ꯑꯗꯨꯝ ꯂꯩ
ꯑꯣ ꯑꯣ ꯑꯁ ꯑꯗꯨꯗꯤ ꯋꯦꯗꯔꯁꯦ ꯌꯥꯝ ꯐꯠꯇꯦꯅꯦ ꯅꯣꯡ ꯆꯨ ꯆꯨꯔꯒ ꯂꯩꯕꯅꯦ ꯑꯩꯅ ꯑꯩꯁꯨ ꯁꯤꯗ ꯂꯥꯛꯄ ꯀꯨꯏꯗ꯭ꯔꯦꯕꯀꯣ ꯑꯥꯗ ꯑꯩꯈꯣꯏ ꯔꯣꯝꯗ ꯂꯩ ꯂꯩꯔꯒ ꯅꯣꯡ ꯆꯨꯕꯁꯦ ꯀꯟꯅ ꯆꯨꯕ ꯅꯨꯃꯤꯠ ꯈꯨꯗꯤꯡ ꯅꯣꯡ ꯆꯨꯕꯀꯣ ꯀꯔꯤꯁꯨ ꯇꯧꯅꯤꯡꯉꯥꯏ ꯂꯩꯇꯦ
ꯅꯣꯡ ꯆꯨꯔꯗꯤ ꯆꯠꯊꯣꯛ ꯆꯠꯁꯤꯟꯁꯨ ꯌꯥꯗꯕꯅꯤꯅꯦ
ꯎꯝ ꯅꯪꯁꯨ ꯇꯃꯦꯡꯂꯣꯡꯗꯒꯤ ꯑꯣꯏꯔꯝꯒꯅꯤꯀꯣ
ꯑꯥꯍꯥ ꯅꯠꯇ‌ꯦ ꯑꯩꯗꯤ ꯑꯥ
ꯀꯩꯅꯣ ꯍꯥꯏꯕ ꯍꯩꯇ꯭ꯔꯦ
ꯍꯣꯏ ꯍꯣꯏ ꯌꯥꯏ ꯍꯝꯝ ꯑꯩꯒꯤ ꯑꯩꯗꯤ ꯅꯪꯒꯤ ꯃꯤꯡ ꯎꯔꯒ ꯑꯩꯈꯣꯏ ꯇꯃꯦꯡꯂꯣꯝꯗꯒꯤꯔꯥꯅ
ꯑꯣ ꯅꯪꯁꯨꯔꯣ
ꯍꯣꯏ
ꯑꯣ ꯑꯉꯥꯡ ꯀꯌꯥ ꯁꯨꯔꯒꯦ
ꯑꯁ ꯑꯉꯥꯡ ꯂꯩꯇꯔꯤꯗ
ꯑꯣ ꯀꯨꯏꯗ꯭ꯔꯤꯕꯣ ꯌꯨꯝ ꯄꯥꯟꯕ
ꯍꯣꯏ ꯍꯣꯏ
ꯑ
ꯑꯣꯏꯣꯏꯗ꯭ꯔꯤ
ꯑꯣ ꯑꯣ
ꯀꯔꯤ ꯇꯧꯒꯦꯔꯥ ꯍꯧꯖꯤꯛꯀꯤ
ꯑꯩ ꯍꯧꯖꯤꯛ ꯑꯁ ꯀꯔꯤꯁꯨ ꯇꯧꯗꯗ ꯑꯗꯨꯝ ꯐꯤ ꯐꯤ ꯂꯣꯜꯂꯤ
ꯎꯝ
ꯎꯝ
ꯐꯥꯏ ꯐꯥꯏ ꯐꯨꯠꯕꯣꯜꯗ ꯌꯦꯡꯗ꯭ꯔꯣ
ꯐꯨꯠꯕꯣꯜꯗꯨ ꯇꯨꯝꯅꯤꯡꯃꯟꯗꯅ ꯌꯦꯡꯕ ꯉꯝꯗ꯭ꯔꯦ
ꯑ
ꯅꯪ ꯌꯦꯡꯕ꯭ꯔꯣ
ꯑ ꯁꯟꯗꯦ ꯐꯥꯎꯕ ꯌꯦꯡꯒ ꯑꯁꯤ ꯅꯤꯗꯔꯂꯦꯟꯒ ꯃꯣꯔꯣꯀꯣ ꯁꯥꯟꯅꯕ ꯌꯦꯡꯉꯒ ꯑꯗꯨꯅ ꯂꯥꯁꯁꯨ ꯑꯣꯏꯁꯨ ꯑꯩꯒꯤ ꯃꯨꯛꯀ ꯌꯦꯡꯗ꯭ꯔꯦ ꯇꯨꯝꯅꯤꯡ ꯃꯥꯟꯕꯒꯤꯀꯣ ꯑꯩꯁꯨ
ꯎꯝ ꯁꯤꯒꯤꯁꯨ ꯌꯦꯡꯗꯦ
ꯉꯁꯤꯒꯤꯁꯨ ꯌꯦꯡꯗꯔꯦ ꯎꯝ ꯌꯦꯡꯗꯦ ꯌꯦꯡꯗꯦ
ꯑ
ꯍꯧꯒꯠꯄꯁꯨ ꯉꯝꯗꯕ ꯑꯃꯨꯛꯀ ꯇꯨꯝꯅꯤꯡꯕꯁꯨ ꯈꯥꯡꯕ ꯉꯝꯗꯕ ꯑꯗꯨꯅ ꯄ꯭ꯔꯣꯕ꯭ꯂꯦꯝ ꯇꯥꯔꯒ ꯀꯣ
ꯍꯣꯏ
ꯍꯔꯤ ꯀꯔꯤ ꯀꯔꯤ ꯃꯨꯚꯒꯨꯝꯕ ꯌꯦꯡꯕ꯭ꯔꯥ
ꯎꯝ ꯃꯨꯚ ꯑꯩ ꯄꯥꯛ ꯌꯦꯡꯗꯦꯗ
ꯑꯣ
ꯀꯩꯅꯣ ꯀꯩ ꯍꯥꯏꯗꯣꯏꯅꯣ ꯑꯗꯨꯗ ꯆꯪꯉꯒ ꯑꯗꯨꯝ ꯃꯇꯦꯛ ꯃꯇꯦꯛ ꯌꯦꯡꯕ
ꯑꯣ
ꯑꯗꯨ ꯑꯗꯨ ꯑꯗꯨꯝ ꯌꯦꯡꯉꯤ
ꯑꯣ ꯀꯣꯔꯤꯌꯟꯒꯨꯝꯕꯁꯨ ꯌꯦꯡꯗꯦ
ꯎꯝ ꯐꯖꯕ ꯂꯩꯕ꯭ꯔꯣ
ꯑꯁ ꯐꯖꯕ ꯌꯥꯝ ꯂꯥꯛꯄ ꯃꯥꯜꯂꯤꯅꯦ ꯑꯩ ꯑꯩꯁꯨ ꯌꯦꯡꯗ꯭ꯔꯦ
ꯑ
ꯅꯍꯥꯟꯗꯤ ꯌꯥꯝ ꯌꯦꯡꯈ꯭ꯔꯕꯅꯦꯕ ꯑꯩꯅ ꯑꯗꯨ ꯑꯩꯒꯤ ꯃꯤꯠꯁꯦ ꯌꯥꯝ ꯊꯣꯟꯈ꯭ꯔꯕꯀꯣ
ꯎꯝ
ꯑꯗꯨꯝ ꯄꯤ ꯇꯥꯕ ꯑꯗꯨꯒꯤ ꯑꯩꯅ ꯂꯣꯏꯅꯃꯛ ꯑꯁꯤ ꯐꯣꯟꯗ ꯂꯣꯏ ꯑꯗꯨꯝ ꯌꯦꯡꯕꯁꯤꯡꯗꯣ ꯌꯦꯡꯗ꯭ꯔꯦ
ꯎꯝ
ꯀꯔꯤꯅꯣ ꯍꯥꯏ ꯇꯤꯚꯤ ꯍꯥꯏꯔꯒ ꯑꯦꯄ꯭ꯂꯤꯀꯦꯁꯟ ꯑꯃ ꯂꯥꯛꯑꯦꯅ ꯑꯦꯖꯤꯌꯟꯒꯤ ꯃꯨꯚꯤ ꯂꯣꯏꯅꯃꯛ ꯑꯥ ꯗ꯭ꯔꯃꯥꯥꯁ ꯈꯣꯏ ꯂꯣꯏꯅꯃꯛ ꯌꯦꯡꯕ ꯌꯥꯕꯗꯣ ꯑꯗꯨ ꯂꯩꯔꯒ ꯑꯗꯨꯗ ꯌꯥꯝ ꯌꯦꯡꯕꯅꯦ ꯑꯩꯁꯦ
ꯎꯝ
ꯌꯥꯝ ꯌꯦꯡꯈ꯭ꯔꯒ ꯑꯩꯒꯤ ꯃꯤꯠꯁꯦ ꯑꯗꯨꯝ ꯄꯤ ꯇ ꯇꯥꯕꯀꯣ ꯑꯩ ꯃꯤ ꯃꯤꯠꯁꯦ
ꯌꯦꯡꯃꯜꯂꯗꯤ ꯑꯗꯨꯝ ꯇꯧꯕꯅꯤ ꯍꯣꯏ ꯃꯤꯠ ꯂꯣꯏ ꯉꯥꯡꯊꯣꯛꯄꯅꯤ
ꯎꯝ ꯑꯩ ꯑ ꯑꯥꯏ ꯗꯣꯛꯇꯔ ꯆꯠꯂꯒ ꯑꯩꯒꯤ ꯃꯤꯠꯁꯨ ꯄꯋꯥꯔꯁꯨ ꯆꯦꯟꯖ ꯇꯧ ꯈ꯭ꯔꯕ ꯑꯗꯨꯒꯤꯀꯣ
ꯑꯣꯝ
ꯀꯔꯤꯅꯣ ꯇꯧꯗ꯭ꯔꯗꯤ ꯌꯥꯗ꯭ꯔꯦ ꯍꯥꯏꯅ ꯍꯧꯖꯤꯛꯛꯇꯤ ꯈꯔ ꯄꯣꯊꯥꯔꯒ ꯂꯩꯅꯦ ꯑꯗꯨ ꯂꯥꯏꯅꯃꯛꯇ
ꯑ
ꯌꯦꯡꯗꯤ ꯌꯦꯡ ꯌꯦꯡꯕ ꯑꯩꯈꯣꯏ ꯇꯤꯚꯤꯗ ꯌꯦꯡꯕꯗꯤꯀꯣ ꯈꯔ ꯑꯩꯈꯣꯏꯒꯤ ꯃꯤꯠꯁ ꯒꯤꯁꯦ ꯈꯔ ꯐꯕꯅꯦ ꯐꯣꯟꯗ ꯑꯗꯨꯝ ꯌꯦꯡꯈ꯭ꯔꯒ ꯂꯩꯔꯗꯤꯀꯣ ꯃꯤꯠꯁꯨ ꯌꯥꯗꯦ
ꯌꯥꯗꯦ ꯍꯣꯏ
ꯑꯗꯨꯗ ꯑꯦ ꯌꯦꯡꯕꯗꯣ ꯇꯣꯛꯈ꯭ꯔꯕꯅꯦ ꯌꯦꯡꯗꯤ ꯌꯦꯡꯒꯅꯤ ꯑꯃꯒꯨꯝ ꯑꯃ ꯊꯥ ꯑꯃ ꯑꯃ ꯂꯩꯔꯒ
ꯎ ꯃꯆꯥ ꯃꯆꯥ ꯎꯕꯅꯤꯅꯀꯣ
ꯎꯝ ꯃꯆꯥ ꯃꯆꯥ ꯎꯕꯅꯤꯅ ꯍꯣꯏ ꯑꯗꯨ ꯑꯩꯈꯣꯏꯅ ꯌꯦꯡꯉꯗꯤ ꯑꯁ ꯅꯨꯡꯗꯥꯡꯒꯨꯝꯕꯗ ꯌꯥꯝ ꯐꯖꯕꯗꯣ ꯀꯣ ꯑꯩꯈꯣꯏ ꯇꯨꯝꯔꯒ ꯌꯦꯡꯕꯗꯣ ꯑꯗꯨꯁꯨ ꯍꯦꯕꯤꯆꯨꯋꯦꯜ ꯑꯣꯏ ꯑꯣꯏꯅꯤꯡꯉꯥꯏ ꯇꯧꯕ ꯑꯗꯨꯒꯤ ꯊꯥꯗꯣꯛꯈ꯭ꯔꯁꯦ ꯍꯥꯏꯅ ꯊꯥꯗꯣꯛꯈ꯭ꯔꯦ ꯌꯦꯡꯗꯤ ꯌꯦꯡꯒꯅꯤ ꯉꯥꯏꯍꯥꯛꯇꯪ ꯂꯩꯔꯒ
ꯍꯣꯏ
ꯑ ꯌꯨꯝꯒ ꯂꯩꯕ꯭ꯔꯥ ꯀꯅꯥ ꯀꯅꯥ ꯂꯩꯕ꯭ꯔꯥ ꯅꯪꯗꯤ
ꯌꯨꯝꯗ ꯑꯗꯨꯝ ꯑ ꯏꯃꯥꯒ ꯂꯩ ꯊꯗ ꯂꯩ ꯍꯧꯖꯤ ꯑꯩꯒꯤ ꯕꯕꯥꯗꯤ ꯂꯩꯇ꯭ꯔꯦ
ꯑꯣ ꯑꯣ ꯁꯣꯔꯤ ꯎꯝ ꯈꯪꯗꯕꯒꯤ
ꯍꯣꯏ
ꯎꯝ ꯑꯁ ꯍꯌꯦꯡ ꯉꯔꯥꯡꯗꯤ ꯑꯩꯈꯣꯏꯅꯤ ꯀꯣꯜ ꯇꯧꯗꯦꯀꯣ
ꯇꯧꯗꯤ ꯍꯣꯏ
ꯑꯣ ꯑꯩꯅ ꯅꯨꯄꯤ ꯑꯃꯕꯨ ꯀꯣꯜ ꯇꯧꯔꯁꯨ ꯃꯥꯁꯨ ꯅꯪꯒꯨꯝꯅ ꯍꯥꯏꯔꯤꯅꯦ
ꯑꯣ
ꯑ ꯃꯥ ꯃꯥ ꯎꯝ ꯅꯕꯥꯅꯤ ꯈꯔ ꯃꯥꯟꯅꯈ꯭ꯔꯦ
ꯑ ꯑ
ꯃꯥꯁꯨ ꯑꯩꯅ ꯀꯔꯤ ꯇꯧꯕ꯭ꯔꯥ ꯍꯥꯏꯔꯒ ꯌꯨꯝꯗ ꯒꯥꯔꯗꯦꯟ ꯁꯦꯡꯗꯧꯔꯒ ꯂꯩ ꯍꯥꯏꯕꯀꯣ ꯑꯗꯨ ꯀꯅꯥꯒ ꯂꯩꯕ꯭ꯔꯣ ꯍꯥꯏꯔꯒ ꯑꯁ ꯏꯄꯥ ꯂꯩꯇ꯭ꯔꯦ ꯏꯃꯥꯒ ꯂꯩꯌꯦ ꯑꯗꯨꯝ ꯍꯥꯏꯕ ꯎꯝ
ꯅꯣꯏꯗꯤ ꯁꯨꯅ ꯂꯩꯔꯤꯕꯣ
ꯑꯩ ꯑꯈꯣꯏꯁꯨ ꯏꯃꯥ ꯂꯩꯇ꯭ꯔꯦ꯫ ꯑꯩ ꯑꯉꯥꯡ ꯑꯣꯏꯔꯤꯉꯥꯏ ꯑꯩ ꯑꯉꯥꯡ ꯑꯣꯏꯕ ꯀꯥꯟꯗ ꯏꯃꯥꯗꯤ ꯂꯩꯇ꯭ꯔꯦꯀꯣ꯫ ꯑꯗꯨꯒꯤ ꯑꯩꯁꯨ ꯑꯗꯨꯝ ꯈꯪꯉꯩꯗ꯫ ꯀꯔꯤ ꯀꯌꯥ ꯐꯠꯇꯕ꯭ꯔꯥ ꯍꯥꯏꯕꯗꯤ ꯑꯗꯨꯝ ꯈꯪꯉꯦ ꯅꯪꯒꯤꯁꯨ ꯑꯩꯒꯤꯁꯨ ꯃꯥꯗꯤ ꯑꯩ ꯀ꯭ꯂꯥꯁ ꯅꯥꯏꯟ ꯇꯥꯕ ꯃꯇꯝꯗ ꯑꯩ ꯀ꯭ꯂꯥꯁ ꯅꯥꯏꯟꯁꯦ꯫ ꯐꯦꯕꯋꯥꯔꯤ ꯁꯦꯀꯦꯟꯗ ꯍꯧꯔꯔꯤꯕ ꯏꯃꯥꯁꯦ ꯃꯥꯔꯆ ꯗ ꯆꯠꯈ꯭ꯔꯕ ꯀꯣ ꯌꯥꯝ ꯅꯨꯡꯁꯤꯕꯅꯤ ꯍꯥꯏꯅꯤꯡꯉꯥꯏ ꯂꯩꯇꯦ꯫
ꯎꯝ